ꯍꯜꯂꯣ
ꯑꯣ ꯅꯨꯡꯉꯥꯏꯔꯤꯕ꯭ꯔꯣ
ꯅꯨꯉꯥꯏꯔꯤꯌꯦ ꯅꯪꯗꯤ
ꯑꯩꯁꯨ ꯅꯨꯡꯉꯥꯏꯌꯦ
ꯀꯩꯅꯣ
ꯍꯥ
ꯀꯗꯧꯔꯤꯅꯣ
ꯀꯥ ꯀꯩ ꯍꯥꯏꯕ
ꯇꯧꯔꯤꯅꯣ ꯍꯥꯏꯒꯅꯤ
ꯑꯣ ꯍꯧꯖꯤꯛꯇꯤ ꯐꯝꯃꯤꯌꯦ ꯅꯪꯒꯤ
ꯑꯩꯗꯤ ꯇꯨꯝꯅꯤꯡꯉ ꯂꯥꯌꯦ
ꯑ ꯑꯣ ꯉꯂꯦꯅ
ꯍꯧꯌꯤ ꯅꯪ ꯈꯔ ꯉꯟꯈ꯭ꯔꯦ
ꯆꯥꯛꯇꯤ ꯆꯥꯔꯕꯣ
ꯇꯈ꯭ꯔꯤ ꯅꯪꯗꯤ
ꯀꯩ ꯏꯟꯖꯥꯡ ꯆꯥꯒꯦ
ꯑꯩ ꯑꯂꯨꯒꯥꯗꯣ
ꯎ ꯎꯝ ꯍꯥꯎꯢꯅꯦ
ꯍꯣꯏ
ꯀꯩꯀꯩ ꯇꯧꯋꯤꯅꯣ ꯅꯪꯗꯤ ꯉꯁꯤ
ꯎꯝ ꯌꯨꯝꯗ ꯂꯥꯏꯌꯦ
ꯑꯣ ꯑꯩꯗꯤ ꯆꯥꯛ ꯆꯥꯗ꯭ꯔꯤ
ꯑꯆꯥꯥ
ꯆꯥꯗ꯭ꯔꯤꯌꯦ ꯑꯩ ꯉꯁꯤꯁꯦ ꯅꯥꯄꯤ ꯑꯃ ꯑꯁ ꯀꯥꯎꯈ꯭ꯔꯦ ꯑꯩꯁꯨ ꯍꯥꯏꯕ ꯍꯩꯇꯦ ꯑꯗꯨ ꯊꯣꯡꯉꯦ
ꯎꯝ ꯍꯥꯎꯒꯅꯤ ꯍꯥꯎꯅꯤꯡꯉꯥꯏ ꯍꯥꯎꯅꯤꯡꯉꯥꯏꯗꯤ ꯊꯣꯡꯡꯂꯝꯕꯅꯦ ꯎꯝ ꯍꯥꯎꯗꯤ ꯍꯥꯎꯒꯅꯤ ꯁꯤ ꯑꯗꯨꯝ ꯌꯨꯝꯗ ꯂꯩꯔꯕ꯭ꯔꯥ
ꯍꯣꯏ
ꯑꯣ ꯊꯕꯛ ꯀꯨꯝꯕ ꯆꯠꯇꯦ
ꯑꯁꯤꯗꯤ ꯅ ꯁꯨꯐꯥꯏ
ꯈꯔ ꯋꯦꯗꯔꯁꯨ ꯐꯠꯇꯕ
ꯑꯣ ꯑꯣ ꯑꯣ ꯍꯣꯏ ꯍꯣꯏ ꯅꯣꯡ ꯇꯥꯕ꯭ꯔꯥ ꯅꯣꯏ ꯅꯣꯏ ꯁꯥꯏꯠꯇ
ꯑꯩ ꯅꯣꯡ ꯇꯥꯢꯌꯦ ꯉꯁꯗꯤ
ꯑꯩꯈꯣꯏꯁꯨ ꯅꯣꯡ ꯇꯥꯏꯌꯦ ꯑꯃꯨꯛꯀ ꯅꯣꯡ ꯇꯥꯔꯒ ꯑꯃꯨꯛꯀ ꯅꯣꯡ ꯃꯝꯃꯦ ꯅꯣꯏꯗꯤ
ꯎꯝ ꯍꯧꯖꯤꯇꯤ ꯅꯣꯡ ꯇꯥꯗꯦ ꯅꯣꯡ ꯃꯝꯃꯦ
ꯑꯩꯈꯣꯏꯗꯁꯨ ꯑꯗꯨꯝ ꯑꯩꯈꯣꯏꯗꯁꯨ ꯆꯞ ꯃꯥꯟꯅꯩ
ꯑꯣ ꯂꯥꯏꯛꯇꯤ ꯂꯥꯛꯄ꯭ꯔꯣ
ꯑ ꯂꯒꯦ ꯂꯥꯛꯦ ꯍꯣꯏ ꯅꯈꯣꯏꯗꯗꯤ
ꯂꯥꯛꯑꯦ ꯅꯪ ꯀꯗꯥꯏꯗꯔ ꯇꯝꯄꯥꯛꯇꯔꯥ ꯅꯠꯇ꯭ꯔꯒ
ꯍꯥꯏꯗ
ꯍꯣꯏ
ꯍꯥꯏꯗꯤ ꯑꯥ ꯏꯝꯐꯥꯜꯗꯣ ꯏꯐꯥ ꯏꯝꯐꯥꯜꯗ ꯅꯠꯇꯦ ꯍꯥꯏꯗꯤ
ꯑꯣ ꯑꯣ ꯑꯣ ꯑꯣꯀꯦ ꯑꯣ ꯑꯣ ꯑꯣ
ꯑꯝꯗ ꯂꯩ
ꯑꯣ
ꯃꯔꯝꯗ ꯑꯗꯨꯝ ꯍꯥꯏꯕꯤ
ꯑꯥ ꯀꯔꯤ ꯀꯔꯤ ꯍꯥꯏꯕ
ꯃꯔꯝꯗꯥꯀꯣ ꯀꯣꯂꯦꯖ ꯀꯔꯒꯥ ꯂꯩꯌꯦꯕ
ꯑꯣ ꯑꯥꯏꯁꯤ ꯑꯣ ꯑꯣ ꯑꯣ ꯏ ꯉꯝꯅꯤ ꯑꯗꯨꯗꯤ ꯑꯗꯨꯝ ꯄꯥꯝꯗ
ꯌꯥ ꯏꯪꯉꯦ ꯍꯥꯏꯕ꯭ꯔꯥ ꯅꯪꯗꯤ ꯃꯗ ꯔꯟ ꯍꯥꯏ ꯑꯦ ꯑ ꯏꯕꯨꯗꯤ ꯏꯉꯦ
ꯎꯝ
ꯑꯗꯣ ꯅꯨꯡꯉꯥꯏꯗꯦ ꯉꯁꯤꯒꯤ ꯃꯇꯝꯗꯗꯤ
ꯎꯝ ꯍꯣꯏ ꯋꯦꯗꯔꯗꯣ ꯑꯁ ꯐꯃꯨꯡꯗꯀꯣ ꯇꯨꯝꯕ ꯅꯨꯡꯉꯥꯏꯕ ꯋꯦꯗꯔꯅꯦ
ꯎꯝ ꯌꯨꯝ ꯌꯨꯝꯗ ꯂꯥꯏꯔꯒ ꯑꯗꯨ ꯑꯝꯇ ꯐꯝꯂꯒ ꯆꯥꯛ ꯆꯥꯔꯒ ꯑꯗꯨꯝ ꯇꯨꯝꯃꯒꯥꯟ ꯂꯩꯕꯅꯤ ꯌꯥꯝ ꯅꯨꯡꯉꯥꯏꯖꯅꯦ ꯑꯗꯣ
ꯎꯝ ꯎꯝ ꯎꯥ ꯑꯗꯣ ꯅꯪꯗꯤ ꯎꯝ ꯑꯁ ꯑꯩ ꯍꯥꯏꯒꯗꯕꯗꯣ ꯀꯥꯎꯈꯔ꯭ꯦꯅꯦ
ꯀꯥꯎꯕꯩꯌꯦ ꯃꯤꯅ ꯌꯥꯝ
ꯑ ꯅꯪ ꯑꯗꯨꯗꯤ ꯑꯗꯨꯗ ꯀꯨꯏꯔꯦ ꯂꯩꯕ
ꯑ ꯑ ꯀꯨꯣꯏꯔꯦ ꯀꯩ
ꯑꯣ
ꯍꯩꯇꯨꯞ
ꯍꯌꯦꯡꯗꯤ ꯀ꯭ꯂꯥꯁ ꯆꯠꯀꯦꯔꯣ
ꯑꯩꯈꯣꯏꯗꯤ ꯍꯌꯦꯡ ꯁꯨꯇꯤ
ꯍꯌꯦꯡ ꯁꯨꯇꯤ
ꯁꯨꯇꯤꯅꯤꯅ ꯑꯈꯣꯏ ꯀ꯭ꯂꯥꯁ ꯍꯧꯗ꯭ꯔꯤ
ꯑꯣ ꯅꯨꯡꯉꯥꯏꯅꯦ
ꯅꯣꯏꯗꯤ ꯇꯨꯏꯁꯟ ꯑꯗꯨꯝ
ꯇꯨꯏꯁꯟ ꯇꯧꯋꯦ ꯍꯥꯏꯕ
ꯅꯪꯒꯤ ꯅꯦꯠꯋꯥꯛ ꯈꯔ ꯅꯨꯡꯉꯥꯏꯇꯕ ꯃꯥꯜꯂꯦ ꯀꯣ
ꯑꯩꯒꯤ ꯅꯦꯠꯋꯥꯛꯔꯥ
ꯍꯣꯏ
ꯑꯣ ꯍꯧꯖꯤꯛ ꯑ ꯑꯩꯅ ꯇꯨꯝꯂꯒ ꯀꯣꯜ ꯇꯧꯕꯒꯤ ꯑꯣꯏ ꯑꯣꯏꯕ ꯃꯥꯜꯂꯦ
ꯑꯣ ꯈꯪꯗꯦ ꯑꯗꯨꯒꯤꯔꯥ
ꯑ
ꯑꯗꯨꯞ ꯅꯈꯣꯟꯗꯨ ꯐꯖꯅ ꯇꯥꯗꯕ ꯑꯃꯨꯛꯀ ꯇꯥꯏ ꯑꯃꯨꯛꯀ ꯇꯥꯗꯕ ꯇꯧꯕꯗꯣ
ꯃꯥꯥꯏꯗ ꯄꯥꯎꯀꯣ
ꯎꯝ ꯍꯧꯖꯤꯛꯇꯤ ꯍꯣꯏ ꯍꯧꯖꯤꯛꯇꯤ ꯑꯗꯨꯝ ꯇꯥꯔꯦ ꯅꯪꯒꯤ ꯕꯣꯜ ꯌꯦꯡꯗ꯭ꯔꯣ
ꯍꯥꯥ
ꯕꯣꯜ ꯌꯦꯡꯗ꯭ꯔꯣ
ꯎꯝ
ꯀꯩꯒꯤ
ꯀꯔꯤꯔꯥ ꯑꯃꯨꯛ ꯍꯥꯏꯌꯨ ꯇꯥꯗꯦ
ꯕꯣꯛ ꯕꯣꯜ ꯌꯦꯡꯗ꯭ꯔꯣ ꯍꯥꯏꯕ
ꯕꯣꯜ ꯑ ꯕꯣꯜ ꯑ ꯕꯣꯜ ꯌꯦꯡꯉꯦ ꯍꯣꯏ
ꯑꯣ ꯌꯦꯡꯉꯦꯀꯣ
ꯍꯣꯏ
ꯉꯁꯤꯁꯨ ꯃꯦꯠꯁ ꯂꯩꯕ꯭ꯔꯥ
ꯂꯩꯒꯅꯤꯗ ꯃꯤꯦꯠꯁꯇꯤ ꯍꯧꯖꯤꯛꯇꯤ ꯑꯥ ꯗꯣ ꯃꯔꯨꯞ ꯑꯣꯕ ꯐ꯭ꯔꯥꯟ ꯅꯠꯇꯦ ꯀꯔꯤꯔꯥ ꯊꯝꯃꯤꯌꯥꯒ ꯍꯡꯗꯦꯟ ꯀꯔꯤꯒꯤ ꯈꯪꯗꯦ ꯑꯗꯨꯝ ꯍꯥꯏꯗꯨꯅꯤ
ꯑꯣ ꯅꯪ ꯅꯪꯒꯤꯁꯦ ꯅꯦꯠꯋꯥꯛ ꯈꯔ ꯅꯨꯡꯉꯥꯏꯇꯕ ꯃꯥꯜꯂꯦꯅꯦ
ꯅꯦꯠꯅꯅꯦꯕ ꯑꯩꯅ ꯅꯦꯠ ꯅ ꯅꯦꯠꯅ ꯃꯥꯜꯂꯦ ꯅꯦꯠꯋꯥꯛ ꯈꯔ ꯐꯠꯇꯕꯀꯣ
ꯑꯣ
ꯇꯣ
ꯑꯩꯒꯤꯟ ꯑꯩꯒꯤꯔꯥ ꯅꯪꯒꯤꯔꯥꯅ ꯑꯩꯗꯤ ꯈꯜꯂꯒ ꯂꯩꯕꯅꯤꯅꯦ
ꯑꯩꯉꯣꯟꯗ ꯃꯥꯟꯐꯥꯏ ꯅꯪꯉꯣꯟꯗꯒꯤ ꯍꯣꯏ ꯑꯩ
ꯅꯈꯣꯟꯗꯣ ꯑꯃꯨꯛꯀ ꯇꯥꯕ ꯇꯥꯗꯕ ꯇꯥꯕ ꯇꯥꯗꯕ ꯇꯧꯕꯀꯣ
ꯑꯣ ꯍꯈꯣꯏ ꯃꯔꯥꯡ ꯂꯤ ꯈ ꯅꯦꯊꯗꯕꯀꯣ ꯇꯕ꯭ꯔꯥ
ꯍꯥꯥ
ꯇꯥꯕ꯭ꯔꯥ
ꯑꯥ ꯇꯥꯔꯦ ꯇꯥꯔꯦ
ꯃꯔꯝꯗꯗꯤ ꯅꯦꯠ ꯈꯔ ꯐꯠꯇꯕ
ꯑꯣ ꯑꯣ ꯑꯣ
ꯝ ꯁꯨꯔꯗꯤ ꯀꯣ
ꯎꯥ
ꯅꯦꯠꯋꯥꯛꯇꯣ ꯐꯠꯇꯕꯅꯤ
ꯎꯝ ꯑꯗꯨꯗꯤ ꯑꯣꯏꯔꯝꯅꯤ ꯑꯃꯨꯛ ꯇꯥꯗꯤ ꯇꯥꯏꯕꯀꯣ ꯇꯥꯕꯗꯣ ꯑꯃꯨꯛꯀ ꯇꯥꯗꯕ ꯇꯧ ꯑꯃꯨꯛꯀ ꯍꯦꯡ ꯅꯕꯗꯨ ꯇꯥꯕ꯭ꯔꯥ
ꯇꯥꯏ ꯇꯥꯏ ꯆꯥꯛꯇꯤ ꯀ ꯀ ꯀ꯭ꯔꯃ ꯊꯅ ꯆꯥꯒꯦ ꯌꯥꯝ꯭ꯔ ꯁꯛꯇꯤ
ꯑꯩ ꯆꯥꯛ ꯈꯪꯗꯦꯗ ꯍꯣꯔꯦꯟ ꯈꯔ ꯂꯩꯔꯒ ꯆꯥꯒꯦ ꯉꯁꯥꯏꯗꯣ ꯅꯨꯡꯊꯤꯤꯟꯗ ꯑꯩ ꯑꯆꯥꯄꯣꯠ ꯀꯩꯀꯥ ꯈꯔ ꯆꯥꯕꯤꯕꯀꯣ
ꯑꯣ ꯍ
ꯑꯗꯨꯒꯤ ꯄꯨꯛ ꯊꯟꯕ ꯑꯗꯨꯒꯤ ꯆꯥꯅꯤꯡꯗꯕꯅꯤꯗ
ꯑꯣꯏꯕꯤ ꯌꯦꯡꯉꯕ ꯑꯗꯨ ꯅꯠꯇ꯭ꯔꯗꯤ ꯆꯥꯛꯆꯥꯥ ꯃꯤ ꯃꯅꯨꯡꯗꯨꯅ
ꯍꯣꯏ ꯑꯗꯨ ꯅꯠꯇ꯭ꯔꯖꯤ ꯑꯁꯥꯏꯕꯤ ꯇꯥꯔꯅꯤ
ꯍ
ꯅꯥꯟꯗꯤ ꯊꯕꯛ ꯆꯠꯠꯇ꯭ꯔꯕ꯭ꯔꯥ ꯃꯁꯤꯁꯤ
ꯉꯁꯤ ꯑꯩ ꯗ꯭ꯌꯨꯇꯤ ꯆꯠꯂꯦ
ꯑꯣꯤꯗꯤꯤꯗ
ꯍꯣꯏ ꯏꯇꯥꯔꯟ ꯇꯧꯔꯒ ꯂꯩꯕꯀꯣ
ꯑꯣ ꯎꯝ
ꯍꯣꯁꯄꯤꯇꯥꯜ ꯑꯗꯨꯒꯤ ꯆꯗꯤꯤ ꯆꯠꯂꯦ ꯆꯠꯂꯦꯒ ꯑꯐꯇꯔꯅ ꯅ ꯇ ꯑꯗꯨ ꯑꯗꯨ ꯀ ꯑꯗꯨꯅꯅ ꯄꯣ ꯀꯣ
ꯍ ꯑꯗꯨ ꯀꯅꯥ ꯀꯅꯥ ꯆ ꯊꯣꯡꯕ꯭ꯔꯥ ꯅꯪꯅꯔ ꯀꯅꯥꯔ ꯊꯗꯣ ꯑꯕ ꯍꯜꯂꯣ
ꯇꯔꯕꯣ
ꯑꯣ ꯆꯥꯛ ꯊꯣꯡꯕꯗꯣ ꯅꯪꯅꯔ
ꯍꯣꯏ ꯑꯩ ꯊꯣꯡꯉꯦ
ꯑꯣ
ꯑꯩ ꯎꯝ ꯆꯥꯛꯁꯨ ꯊꯣꯡꯉꯦ ꯌꯦꯟꯖꯥꯡꯁꯨ ꯊꯣꯡꯉꯦ
ꯌꯥꯝ ꯐꯥꯏꯍꯦ ꯅꯨꯄꯤꯁꯦ
ꯑꯁ ꯐꯗꯦꯗ ꯍꯋꯥꯦ
ꯑꯁ ꯑꯣꯏꯔꯁꯨ ꯑꯗꯨꯝ ꯊꯕꯛ ꯇꯧꯔꯗꯤ ꯅꯨꯡꯉꯥꯏꯅꯤ
ꯋꯥꯗꯤ ꯋꯥꯏ ꯃꯛꯇ ꯅꯨꯡꯉꯥꯏꯁꯨ ꯅꯨꯡꯉꯥꯏ
ꯑꯦꯟ
ꯍꯥꯥ
ꯊꯕꯛꯇꯤ ꯇꯧꯒꯗꯕꯅꯦꯕ
ꯍꯣꯏ ꯅꯪꯁꯨ ꯆꯥꯛ ꯌꯦꯟꯁꯥꯡ ꯊꯣꯡꯕ ꯍꯕ꯭ꯔꯥ
ꯆꯥꯛ ꯌꯦꯟꯁꯥꯡꯒꯤ ꯐꯖꯅ ꯊꯣꯡꯉꯥꯏ ꯍꯥꯏ ꯑꯩꯁꯨ ꯎ ꯍꯥꯏꯑꯦ ꯍꯥꯏꯑꯦ ꯑꯩꯁꯨ ꯏꯊꯥꯟꯗ ꯂꯥꯏꯕꯤꯅꯦꯕ
ꯑꯣ
ꯑꯗꯣ ꯑꯩꯁꯨ ꯑꯗꯨꯝ ꯄ꯭ꯂꯦꯁ ꯀꯧꯔꯒꯦꯅ ꯅꯥꯏꯌꯦꯒꯀꯣ ꯆꯥꯛꯇꯤ ꯏꯊꯅ ꯂꯩꯔꯒ ꯑꯗꯨꯝ ꯊꯣꯡꯕꯅꯤ
ꯑꯣ ꯑꯣ ꯍꯥꯏꯅꯦ ꯎꯝ ꯌꯥꯏ
ꯌꯥꯝ ꯑꯣꯏꯩꯔꯃꯅꯤ ꯑꯗꯨ ꯑꯣꯏꯔꯅꯤ
ꯊꯣꯡꯒꯗꯕꯅꯤ ꯆꯥꯛ ꯌꯦꯟꯁꯥꯡꯁꯨ ꯅꯨꯄꯤ ꯈꯛꯇꯪ ꯊꯣꯡꯒꯅꯤ ꯍꯥꯏꯕ ꯋꯥ ꯂꯩꯇꯦꯕ
ꯑꯩ ꯆ ꯃꯥꯏ ꯆꯃꯦ
ꯍꯥꯏꯒꯗꯕꯅꯦ
ꯍꯣꯏ ꯊꯕꯛꯇꯤ ꯍꯥꯏꯒꯗꯕꯅꯤ
ꯍꯥꯏ ꯅꯣꯛꯅꯤꯡꯉꯤ ꯑꯩꯗꯤ
ꯀꯁꯨ ꯑꯣꯏ ꯌꯦꯡꯒꯦꯔꯣ
ꯌꯦꯡꯉꯦ ꯌꯦꯡꯉꯦ ꯌꯦꯡꯉꯦ ꯍꯧꯖꯤꯛꯁꯨ ꯑꯥ ꯍꯧꯖꯤꯛꯅꯗꯤ ꯉꯁꯤꯁꯨ
ꯅꯣꯏꯁꯦꯀꯣ ꯕꯣꯜꯒꯤꯗꯤ ꯑꯗꯨꯝ ꯁꯤꯔꯤꯕ ꯌꯥꯕ ꯃꯥꯜꯂꯦ ꯅꯣꯏꯁꯤꯡꯁꯦ
ꯍꯣꯏ ꯍꯣꯏ ꯕꯣꯗꯤ ꯌꯥꯝꯅ ꯅꯨꯡꯉꯥꯏꯅꯦ ꯅꯪ ꯅꯪꯗꯤ ꯌꯦꯡꯗ꯭ꯔꯕ꯭ꯔꯣ
ꯑꯁ ꯌꯦꯡꯗꯦꯅ ꯑꯩꯩꯅ ꯏꯄꯥ ꯌꯦꯡꯗꯦ ꯐꯅꯦꯜ ꯐꯥꯏꯅꯦꯜꯗꯗꯤ ꯌꯦꯡꯁꯤꯔꯝꯗꯤ ꯈꯜꯂꯦ
ꯎꯝ ꯐꯥꯏꯅꯦꯜꯗꯤ ꯑꯥꯔꯖꯦꯟꯇꯤꯅꯥ ꯀꯥꯒꯅꯤꯅꯦ
ꯎꯝ ꯌꯦꯡꯉꯁꯦ ꯑꯩꯗꯤ ꯕꯣ ꯌꯥꯝ ꯄꯥꯛ ꯌꯦꯡꯗꯕꯅꯤꯅ ꯈꯪꯁꯨ ꯈꯪꯗꯦ ꯑꯩꯗꯤ
ꯎꯝ
ꯑꯗꯣ ꯌꯦꯡꯉꯁꯦ ꯑꯩꯅ ꯃꯇꯝꯗ
ꯌꯥꯝ ꯌꯦ ꯐꯩꯅꯗꯤ
ꯀꯌꯥꯁꯦ ꯀꯃ ꯀꯥꯟꯗ꯭ꯔꯥ
ꯊꯥ ꯊꯦ
ꯑꯣ ꯑꯁꯤ ꯊꯥꯗ꯭ꯔꯗꯤ ꯑꯣꯏꯒꯅꯤꯀꯣ
ꯍꯣꯏ ꯍꯣꯏ
ꯎꯝ ꯎ ꯌꯦꯡꯉꯁꯦ
ꯛꯇꯪ ꯑꯗꯨ ꯑꯣꯏ ꯇ꯭ꯋꯦꯟꯇꯤ ꯑꯔꯥꯎꯟ ꯇ꯭ꯋꯦꯟꯇꯤ ꯑꯩꯠ ꯇ꯭ꯋꯦꯟꯇꯤꯦꯠꯇꯀꯣ
ꯎꯝ ꯎꯝ
ꯑꯣꯏꯒꯅꯤ ꯑꯣꯏꯕꯅꯤ
ꯑꯣꯀꯦ ꯌꯦꯡꯕ ꯇꯥꯔ ꯑꯗꯨ ꯅꯨꯃꯤꯠꯇꯨꯗꯤ ꯑꯩ ꯁꯨꯝ ꯑꯩꯗꯤ ꯊꯦꯡꯅ ꯀꯩꯅꯣ ꯇꯧꯕꯗꯣ ꯉꯝꯗꯦ
ꯎꯝ
ꯍꯥꯏꯕꯗꯤ ꯑꯩꯁꯨ ꯑꯗꯨꯝ ꯊꯄꯛ ꯆꯠꯄꯅꯤꯅ ꯃꯣꯔꯅꯤꯡ ꯁꯤꯐꯁꯨ ꯑꯩꯈꯣꯏꯒꯤ ꯁꯤꯐꯁꯨ ꯇꯥꯕꯅꯤꯅꯀꯣ
ꯍꯣꯏ
ꯁꯤꯤꯐꯇꯨ ꯑꯦꯛꯖꯥꯝꯄꯜ ꯃꯣꯔꯅꯤꯡ ꯁꯤꯤꯐꯀꯨꯝꯕ ꯇꯔꯗꯤ ꯉꯟꯅ ꯍꯧꯒꯠꯅꯤꯡꯉꯥꯏꯗꯣ ꯊꯦꯡꯅ ꯇꯨꯝꯕꯗꯤ ꯉꯝꯗꯦꯕ
ꯎꯝ ꯍꯣꯏ
ꯇꯣꯏ ꯀ
ꯑ ꯊꯦꯡꯅ ꯅꯪ ꯊꯕꯛ ꯆꯠꯂꯣꯏꯕ ꯀ꯭ꯋꯥꯇꯇꯤꯗꯣ ꯊꯦꯡꯅ ꯍꯧꯒꯠꯂꯗꯔꯤ
ꯑꯁ ꯊꯦꯡꯅ ꯍꯧꯒꯠꯀꯦ ꯍꯥꯏꯔꯁꯨ ꯌꯥꯗꯦꯗ ꯆꯥꯛ ꯍꯦꯟꯖꯥꯡ ꯑꯗꯨꯝ ꯆꯥꯛ ꯌꯦꯟꯖꯥꯡ ꯑꯗꯨꯝ ꯊꯣꯡꯕꯒꯤꯀꯣ
ꯍꯣꯏ
ꯇꯨꯝꯕ ꯌꯥꯗꯦ
ꯈꯥꯛꯂꯅꯤꯀꯣ
ꯍꯥꯥ
ꯏꯊꯟꯗ ꯂꯩꯥꯔꯤ ꯊꯕꯛ ꯆꯥꯊꯣꯛꯅꯕ ꯂꯩꯇꯕꯒꯤ
ꯑꯗꯨꯅꯦ ꯫
ꯉꯟꯅ ꯍꯧꯒꯕꯅꯤ ꯍꯧꯒꯠꯀꯗꯕꯅꯤꯕ
ꯎꯝ ꯎꯄꯥꯏ ꯂꯩꯇꯦ ꯒ꯭ꯌꯥꯟ ꯇꯥꯗ꯭ꯔꯦ ꯊꯣꯡꯗ꯭ꯔꯁꯨ ꯌꯥꯗꯦ
ꯎꯝ
ꯍꯣꯏ